ꯍꯂꯣ ꯍꯜꯂꯣ ꯑꯥꯎ ꯇꯥꯏꯌꯦ ꯎꯝ ꯆꯥꯛ ꯆꯥꯔꯕꯣ ꯋꯥꯍꯪꯗꯤ ꯆꯞ ꯃꯥꯟꯅꯔꯤꯅꯦ ꯑꯩꯈꯣꯏꯅꯤꯖꯦ ꯀꯩꯅꯣ ꯅꯦꯠ ꯅꯨꯡꯉꯥꯏꯇꯕ꯭ꯔꯣ ꯑꯩꯅ ꯉꯥꯡꯉꯛꯄꯖꯦ ꯇꯞꯅ ꯇꯥꯕ꯭ꯔꯣ
ꯇꯥꯗꯦ
ꯑꯣ ꯑꯠꯆꯥ ꯑꯣ ꯑꯩ ꯆꯥꯛ ꯆꯥꯔꯦ ꯆꯥꯛ ꯑꯩꯈꯣꯏꯒꯤ ꯀꯔꯤ ꯊꯣꯡꯉꯦ ꯑꯥ ꯍꯋꯥꯏ ꯊꯣꯡꯉꯦ ꯍꯋꯥꯏ ꯍꯋꯥꯏ ꯑꯃꯅꯦ ꯑꯗꯒꯤ ꯑꯣꯛ ꯃꯅꯨꯡ ꯁꯥ ꯊꯣꯡꯕ ꯑꯃꯅꯦ ꯑꯗꯒꯤ ꯎ ꯃꯣꯔꯣꯛ ꯃꯦꯠꯄ ꯑꯃꯒ ꯌꯥꯎꯔꯦ
ꯏꯕ ꯑꯗꯨꯗꯤ ꯌꯥꯝ ꯍꯥꯎꯔꯝꯃꯣꯏꯌꯦ
ꯎꯝ ꯎꯝ ꯎꯝ ꯎꯝ ꯎꯝ ꯍꯥꯎꯗꯦ ꯆꯥꯕ ꯆꯪꯗ꯭ꯔꯦ ꯈꯅꯥꯎꯗ ꯄꯜꯂꯦ ꯀꯅꯥꯎꯗꯒꯤ ꯄꯥꯏꯊꯣꯔꯛꯀꯦꯕꯨ ꯇꯧꯋꯦ
ꯑꯗꯨꯗꯤ
ꯎꯝ
ꯈꯣꯟ ꯃꯆꯩꯅ ꯅꯝꯖꯤꯜꯂꯣ ꯈꯣꯟ ꯃꯆꯩꯅ
ꯊꯨꯅ ꯐꯥꯗꯧ ꯃꯥꯜꯂꯦ ꯁꯤꯁꯇꯔ ꯍꯣꯏꯗꯤ ꯆꯥꯔꯕꯣ ꯀꯃꯥꯏ ꯇꯧꯔꯒꯦ
ꯑꯣꯈꯣꯏꯖꯨ ꯆꯥꯔꯦ ꯑꯩꯈꯣꯏꯗꯤ ꯉꯁꯥꯏ ꯑꯉꯥꯡ ꯑꯃ ꯆꯥꯛ ꯎꯝ ꯑꯩꯈꯣꯏ ꯉꯁꯥꯏ ꯑꯉꯥꯡ ꯑꯃ ꯆꯥꯛ ꯎꯃꯦ ꯑꯗꯨꯒꯤꯅꯦ ꯆꯥꯛꯇꯣ ꯑꯃꯨꯛ ꯅꯨꯡꯗꯤꯟꯗ ꯆꯔꯥ ꯋꯥꯟꯕ
ꯑꯥ
ꯑꯗꯨꯒꯤ ꯆꯥꯅꯤꯡꯗ꯭ꯔꯦꯅ ꯆꯥꯗ꯭ꯔꯦ
ꯑꯣ ꯆꯥꯛ ꯍꯤꯟꯖꯥꯡꯗꯤ ꯍꯥꯎꯕ꯭ꯔꯣ ꯀꯃꯥꯏ ꯇꯧꯒꯦ
ꯍꯥꯎꯋꯦ ꯌꯥꯝꯅ ꯑꯩꯈꯣꯏ ꯃꯩꯇꯩ ꯕꯥꯕꯣꯟꯅ ꯊꯣꯡꯕꯅꯦ ꯕꯥꯕꯣꯟ ꯍꯥꯏꯕ ꯌꯥꯗꯦ ꯃꯩꯇꯩꯒꯤꯅꯦ ꯆꯥꯛꯊꯣꯡꯕꯅ ꯊꯣꯡꯕꯅꯦ ꯌꯥꯝ ꯍꯥꯎꯋꯦ
ꯑꯣ ꯁꯥ ꯁꯥ ꯑꯗꯨꯗꯤ ꯀꯔꯤ ꯀꯔꯤ ꯃꯊꯦꯜ ꯊꯣꯡꯒꯦ
ꯉꯥ ꯑꯃꯅꯦ ꯉꯥ ꯑꯇꯥꯎꯕ ꯑꯃꯅꯦ ꯑꯆꯥꯔꯅꯦ
ꯎꯝ
ꯑꯗꯒꯤ ꯏꯔꯣꯝꯕꯅꯦ ꯀꯪꯁꯣꯏꯅꯦ ꯎꯠꯇꯤꯅꯦ ꯑꯗꯣ ꯍꯧꯖꯤꯛꯇꯤ ꯀꯥꯡꯒꯤ ꯃꯇꯝꯅꯤꯅꯅꯦ ꯈꯦꯆꯔꯤ ꯑꯃꯅꯦ ꯇꯧꯋꯦ ꯑꯗꯨꯃꯥꯏꯅ ꯍꯩ ꯊꯣꯡꯕ ꯑꯃꯅꯦ
ꯑꯣ ꯌꯥꯝꯃꯤꯅꯦ ꯃꯊꯦꯜꯗꯤ
ꯃꯥꯅꯦ ꯑꯗꯣ ꯍꯧꯖꯤꯛꯀꯥꯟꯒꯤ ꯆꯥꯛꯎꯝꯕꯁꯤꯗꯤꯀꯣ ꯍꯧꯖꯤꯛꯀꯥꯟꯒꯤ ꯆꯥꯛꯎꯝꯕꯁꯤꯗꯤꯅꯦ
ꯑꯥ
ꯌꯨꯒꯤ ꯌꯨ ꯉꯥꯛꯇꯥ
ꯀꯔꯤꯕ
ꯌꯨ ꯊꯛꯇꯕ ꯃꯤꯁꯦ ꯂꯩꯅꯗ꯭ꯔꯦꯅꯦꯍꯦ ꯍꯧꯖꯤꯛꯀꯥꯟꯒꯤ ꯆꯥꯎꯝꯕꯗꯤꯅꯦ
ꯑ
ꯍꯜꯂꯣ
ꯆꯥꯏꯌꯦ ꯇꯥꯏꯌꯦ ꯆꯥꯏꯌꯦ ꯇꯥꯏꯌꯦ ꯀꯩꯅꯣ
ꯍꯧꯖꯤꯛꯀꯥꯟꯒꯤꯗꯤꯅꯦ ꯆꯥꯛꯎꯝꯕ ꯏꯄꯥꯜ ꯆꯨꯔꯥ ꯀꯣꯔꯣꯟ ꯁꯤꯖꯦ ꯌꯣꯒꯤ ꯊꯧꯔꯝꯅꯦ ꯍꯥꯏꯕ ꯌꯣꯒꯤ ꯊꯧꯔꯝ
ꯑꯣ ꯑꯁꯁ ꯀꯩꯅꯣꯅꯦ ꯌꯨ ꯊꯛꯄ ꯌꯥꯝ ꯌꯥꯝꯃꯕ ꯆꯥꯠꯔꯣ ꯑꯩꯈꯣꯏꯗꯤ ꯊꯛꯇꯦꯗ ꯑꯩꯈꯣꯏꯗꯤ ꯅꯤꯁꯥ ꯄꯨꯁꯥꯁꯦ ꯆꯥ ꯆꯥꯗꯦꯕ ꯑꯩꯈꯣꯏꯗꯤ ꯀꯩꯒꯤꯅꯣ ꯍꯥꯏꯔꯀꯥꯟꯗ ꯍꯛꯆꯥꯡ ꯅꯤꯁꯥ ꯆꯥꯕꯁꯦ ꯐꯠꯇꯦ ꯍꯥꯏꯗꯅꯀꯣ ꯅꯤ ꯆꯥꯕꯁꯦ ꯑꯩꯈꯣꯏꯒꯤ ꯅꯣꯠ ꯗ꯭ꯔꯛ ꯌꯦꯁ ꯇꯨ ꯂꯥꯏꯐ ꯍꯥꯏꯕꯗꯨꯅꯦꯕ ꯑꯩꯈꯣꯏꯒꯤ ꯄꯨꯟꯁꯤꯁꯤꯗꯤ ꯑꯗꯨꯃꯥꯏꯅ ꯑꯗꯨꯒꯤ ꯂꯥꯏꯞꯇ ꯂꯩ ꯍꯥꯏꯇꯥꯔꯦ
ꯑꯣ ꯐꯩꯌꯦ ꯐꯩꯌꯦ ꯑꯗꯨꯗꯤ ꯆꯤꯟꯗ ꯈꯛꯇ ꯉꯥꯡꯕ ꯗꯤ ꯑꯣꯏꯅ ꯔꯣꯏꯖꯤꯀꯣ
ꯍꯣꯏ ꯍꯣꯏ ꯀꯩꯁꯨ ꯀꯩ ꯇꯧꯕ ꯅꯠꯇꯦꯗ ꯍꯣꯏ ꯃꯤꯑꯣꯏꯕꯁꯦ ꯂꯣꯏꯅ ꯀꯩ ꯇꯧꯕꯗꯤ ꯑꯩ ꯑꯗꯨ ꯐꯠꯇꯦ ꯑꯗꯥ ꯐꯠꯇꯦ ꯍꯥꯏꯕꯁꯦ ꯃꯤꯑꯣꯏꯕꯁꯦ ꯆꯤꯟꯗ ꯍꯥꯏꯔꯣꯏꯕ ꯊꯃꯣꯏ
ꯃꯅꯦ ꯊꯃꯣꯏꯒꯤ ꯋꯥꯆꯠꯂꯨ ꯆꯤꯟꯒꯤ ꯋꯥ ꯆꯠꯀꯅꯨ ꯍꯥꯏꯖꯦ
ꯑꯥ ꯑꯗꯣ ꯃꯤ ꯈꯨꯗꯤꯡꯃꯛꯁꯦ ꯀꯩꯅꯣ ꯍꯥꯏꯔꯀꯥꯟꯗ ꯃꯥꯒꯤ ꯃꯥꯒꯤ ꯑꯣꯀꯦꯖꯟ ꯑꯃꯃꯝ ꯊꯣꯛꯂꯛꯄ ꯃꯇꯝꯁꯦ ꯊꯤꯡꯉꯨ ꯌꯥ ꯅꯠꯇꯦꯕ ꯊꯤꯡꯕꯁꯦ ꯊꯤꯡꯕꯁꯨ ꯐꯠꯇꯦ ꯑꯣꯀꯦꯖꯟ ꯊꯣꯛꯂꯛꯄꯁꯦ ꯑꯩꯈꯣꯏꯒꯤ ꯀꯔꯤ ꯍꯥꯏꯇꯥꯔꯦ ꯃꯩꯇꯩꯒꯤ ꯑꯣꯏꯔꯣ ꯃꯅꯤꯄꯨꯔꯤꯗ ꯂꯩꯔꯤꯕ ꯅꯠꯇ꯭ꯔꯒꯁꯨ ꯋꯥꯔꯜꯗ ꯂꯩꯔꯤꯕ ꯃꯤ ꯈꯨꯗꯤꯡꯃꯛꯁꯦ ꯃꯥꯒꯤ ꯃꯥꯒꯤ ꯑꯣꯀꯦꯖꯟ ꯑꯃꯃꯝ ꯊꯣꯛꯂꯛ ꯇꯥꯔꯒꯗꯤ ꯐꯦꯁꯇꯤꯚꯦꯜ ꯑꯣꯀꯦꯖꯟ ꯊꯣꯛꯂꯛꯏꯕ ꯃꯌꯥꯝꯁꯦ ꯑꯗꯨꯃꯥꯏꯅ ꯁꯇꯦꯟꯗꯔ ꯑꯃꯗ ꯍꯥꯏꯇꯥꯔꯦ ꯃꯤꯑꯣꯏꯕꯁꯦ ꯂꯣꯏꯅ ꯅꯨꯡꯉꯥꯏꯕꯁꯦ ꯂꯣꯏ ꯄꯥꯝꯃꯤ ꯉꯥꯛꯇꯅꯤꯗꯅꯀꯣ ꯑꯗꯨꯅ ꯅꯨꯡꯉꯥꯏꯕꯁꯦ ꯅꯨꯡꯉꯥꯏꯕꯗ ꯀꯔꯤ ꯌꯥꯎꯒꯦ ꯍꯥꯏꯔ ꯀꯥꯟꯗ ꯑꯦꯟꯖꯣꯏꯃꯦꯟ ꯇꯧꯅꯕ ꯍꯣꯠꯅꯕꯗ ꯍꯣꯏ ꯑꯜꯀꯣꯍꯣꯜ ꯌꯥꯎꯋꯤ ꯍꯣꯏ ꯅꯤꯁꯥ ꯌꯥꯎꯋꯤ ꯑꯗꯨꯅꯤ ꯃꯤꯑꯣꯏꯕꯁꯦ ꯂꯣꯏꯅ ꯍꯦꯛ ꯐꯤꯂꯝꯒ ꯌꯦꯡꯗꯕ ꯃꯥꯜꯂꯦꯗ ꯁꯤꯁꯇꯔꯁꯦ ꯐꯤꯂꯝꯒ ꯏꯪꯂꯤꯁ ꯐꯤꯂꯝꯒ ꯌꯦꯡꯗ꯭ꯔꯣ ꯑꯩꯗꯤ ꯕꯣꯂꯤꯍꯨꯠ
ꯌꯦꯡꯉꯤꯗ ꯑꯗꯨ ꯑꯩꯁꯨ ꯑꯩꯈꯣꯏ ꯍꯦꯟꯖꯟꯕ ꯑꯃ ꯌꯥꯎꯕꯗꯣ ꯈꯪꯕ꯭ꯔꯥ
ꯑꯥ
ꯍꯦꯟꯖꯟꯕ ꯑꯃ ꯌꯥꯎꯕꯗꯣ ꯈꯪꯉꯤꯗꯅ ꯑꯗꯨꯒꯤ ꯍꯦꯟꯖꯟꯕꯗꯣ ꯇꯧꯋꯦ ꯍꯥꯏꯕ ꯑꯗꯨꯗꯒꯤꯗꯤ ꯑ ꯂꯤꯚꯔ ꯁꯤꯔꯣꯁꯤꯁ ꯇꯥꯔꯦ ꯑꯗꯨ ꯇꯥꯔꯦꯅ ꯍꯧꯖꯤꯛ ꯁꯤꯅꯔꯤ ꯃꯌꯥꯝꯁꯦ
ꯎꯝ ꯍꯣꯏ ꯑꯗꯨ ꯍꯣꯏ ꯍꯣꯏ ꯆꯨꯝꯃꯦ ꯑꯗꯣ ꯑꯩꯈꯣꯏ ꯏꯟꯗꯤꯌꯥꯒꯤ ꯑꯣꯏꯔꯣ ꯅꯠꯇ꯭ꯔꯒ ꯃꯅꯤꯄꯨꯔꯒꯤ ꯑꯣꯏꯔꯣ ꯃꯅꯤꯄꯨꯔꯁꯤꯗꯤ ꯑꯣꯡꯂꯤ ꯋꯥꯟ ꯄꯔꯁꯦꯟꯅꯦꯕ ꯁꯤꯗ ꯑꯩꯈꯣꯏꯁꯤꯗ ꯀꯩꯅꯣ ꯍꯥꯏꯔꯀꯥꯟꯁꯤꯗ ꯇꯧꯕꯕꯨꯗꯤ ꯑꯩꯈꯣꯏꯒꯤ ꯎꯠꯊꯣꯛꯇꯕꯩ ꯋꯥꯅꯦꯕ ꯑꯁꯦꯡꯕꯩꯗꯤ ꯃꯤꯔꯝꯅ ꯍꯦꯜꯂꯤꯅꯦꯕ ꯃꯤꯔꯝꯗ ꯍꯦꯟꯕꯁꯤꯗ ꯃꯅꯤꯄꯨꯔꯁꯤꯗ ꯅꯥꯕ ꯈꯣꯠꯄ ꯌꯥꯎꯅꯔꯛꯄꯁꯤꯗ ꯅꯨꯡꯉꯥꯏꯅꯗꯕꯒꯤ ꯋꯥꯅꯦꯕ ꯅꯠꯇ꯭ꯔꯅꯦ ꯑꯗꯣ ꯀꯩ ꯍꯥꯏꯅꯤ ꯁꯤꯁꯦ ꯎꯝ ꯍꯤꯔꯝ ꯈꯨꯗꯤꯡꯃꯛꯇ ꯅꯠꯇ꯭ꯔꯒꯅ ꯀꯟꯇ꯭ꯔꯤ ꯈꯨꯗꯤꯡꯃꯛꯇ ꯅꯠꯇ꯭ꯔꯒ ꯅꯦꯁꯟ ꯈꯨꯗꯤꯡꯃꯛꯇ ꯂꯣꯏꯅ ꯊꯦꯡꯅꯔꯔꯕ ꯉꯥꯛꯇ ꯈꯛꯇꯅꯦꯕ ꯁꯤꯁꯦ
ꯎꯝ
ꯑꯗꯨꯅꯤ ꯂꯤꯚꯔ ꯁꯤꯔꯣꯁꯤꯁꯀ ꯅꯥꯔꯤꯕ ꯑꯗꯨꯝꯕ ꯈꯣꯠꯄ ꯃꯌꯥꯝꯁꯦ ꯀꯩꯒꯤꯅꯣ ꯍꯥꯏꯔꯀꯥꯟꯗ ꯃꯣꯏꯗꯤ ꯂꯤꯦꯖꯦꯟꯗꯔꯤ ꯀꯥꯡꯕꯨꯅꯦꯕ ꯁꯝꯅ ꯍꯥꯏ ꯍꯥꯏꯕꯗ ꯐꯤꯂꯝ ꯕꯣꯂꯤꯋꯨꯠ ꯑꯣꯣꯂꯤꯋꯨꯗꯀ ꯍꯥꯏꯔꯒꯅ ꯃꯣꯏꯒꯤ ꯀꯥꯎꯕꯣꯏ ꯀꯥꯡꯒꯨꯁꯦ ꯀꯥꯎꯕꯣꯏ ꯑꯩꯈꯣꯏꯒꯤ ꯂꯩꯗꯅꯀꯣ ꯅꯠꯇ꯭ꯔꯒꯅ ꯒꯦꯡꯁꯇꯥꯔ ꯀꯥꯡꯒꯨꯉꯩꯁꯦ ꯑꯗꯨꯉꯥꯏꯗꯨꯅꯦꯕ ꯑꯗꯨꯅꯤ
ꯑꯗꯨꯉꯩꯁꯤꯅꯦꯕꯀꯣ ꯂꯤꯚꯔ ꯁꯤꯦꯔꯣꯁꯤꯁꯀ ꯅꯥꯔꯁꯤꯔꯝ ꯀꯥꯡꯕꯨꯁꯤꯅ ꯆꯨꯝꯅ ꯊꯛꯆꯕ ꯉꯥꯎꯖꯕ ꯊꯛꯎꯔꯒ ꯅꯨꯄꯤ ꯑꯉꯥꯡꯗ ꯐꯨꯊꯕ ꯁꯨꯅꯤꯡꯗꯕ ꯀꯥꯡꯕꯨꯁꯤꯅ ꯀꯔꯝꯕ ꯀꯥꯡꯕꯨ
ꯑꯁꯤꯁꯤꯅ ꯀꯩꯅꯣ ꯍꯥꯏꯔ ꯀꯥꯟꯁꯤꯗ ꯃꯣꯏꯒꯤꯁꯤꯅ ꯌꯨꯔꯥꯏ
ꯍꯦꯔꯣ ꯀꯥꯡꯒꯨ
ꯑꯣ ꯍꯦꯔꯣ ꯍꯥꯏꯇꯥꯔꯦ ꯑꯝ
ꯐꯠꯇꯦꯗ ꯐꯠꯇꯦꯗ ꯌꯨ ꯊꯛꯄꯁꯦ ꯏꯁꯥꯗ ꯀꯔꯤꯝꯇ ꯀꯥꯟꯅꯕ ꯄꯤꯕ ꯅꯠꯇꯦ
ꯑꯝ
ꯕꯗꯔ ꯍꯣꯏꯒꯤꯗꯤ ꯍꯟꯗꯛ ꯂꯧ ꯀꯃꯥꯏ ꯀꯃꯥꯏ ꯇꯧꯔꯤꯒꯦ
ꯑꯁ ꯑꯩꯈꯣꯏꯁꯦ ꯂꯧ ꯎꯕꯁꯦ ꯑꯦ ꯈꯔꯗꯣ ꯎꯔꯤꯗꯨꯅꯤꯗ ꯈꯔ ꯈꯔ ꯎꯔꯤ ꯈꯔ ꯈꯔ ꯑꯗꯨꯝ ꯂꯧ ꯁꯉꯝ ꯀꯩꯥꯅꯣ ꯇꯔꯨꯛꯂ ꯀꯩꯅꯣ ꯎꯔꯤꯕꯅꯤ
ꯍꯣꯏ ꯀꯅꯥꯅꯣ ꯍꯣꯠꯅꯔꯤꯅꯣ ꯑꯗꯨꯕꯨ
ꯑꯁ ꯑꯩꯗꯤ ꯅꯥꯔ ꯂꯩꯔꯕꯅꯤꯅ ꯑꯩꯈꯣꯏꯗꯤ ꯅꯥꯔ ꯂꯩꯔꯨꯕꯅꯤꯅ ꯀꯃꯥꯏ ꯀꯃꯥꯏꯅ ꯇꯧꯒꯦꯗ ꯑꯩꯈꯣꯏ ꯃꯥꯒ ꯑꯩꯈꯣꯏ ꯄꯥ ꯑꯗꯩꯗꯤ ꯃꯤ ꯈꯔ ꯅꯦꯛꯑꯦ ꯍꯟꯗꯛꯁꯦ
ꯑ
ꯐꯪꯉꯤ ꯑꯩꯒꯤ ꯏꯅꯥꯎꯄꯥ ꯐꯪꯉꯤ ꯃꯥꯗꯤ ꯀꯔꯤꯗ ꯆꯠꯈ꯭ꯔꯦꯕ ꯂꯥꯏꯔꯤꯛ ꯇꯝꯕ ꯆꯠꯊꯣꯛꯈ꯭ꯔꯦꯕ ꯑꯗꯨꯗꯨꯅ ꯑꯩ ꯍꯥꯏꯔꯦ ꯁꯨꯝ ꯍꯛꯆꯥꯡꯁꯦ ꯅꯨꯡꯉꯥꯏꯇꯗꯅ ꯂꯩꯔꯕ ꯍꯥꯏꯇꯥꯔꯦ
ꯄꯆꯂ ꯑꯃꯗ ꯑꯥ
ꯑꯗꯨꯗꯨꯅ ꯀꯔꯤ ꯍꯥꯏꯅꯤ ꯑꯥ ꯏꯃꯥꯒ ꯌꯥꯝ ꯏꯃꯥꯒ ꯕꯕꯥꯒꯅ ꯑꯗꯨꯝ ꯂꯩꯔꯤ ꯑꯃ ꯏꯃꯥꯒ ꯕꯕꯥꯒꯅ ꯑꯗꯨꯝ ꯆꯠꯂꯤ
ꯑꯣ ꯕ꯭ꯔꯗꯔꯗꯤ ꯀꯔꯤ ꯑꯣꯏꯅ ꯉꯝꯗ꯭ꯔꯤꯅꯣ
ꯑꯩꯒꯤꯁꯦ ꯁꯥꯏꯇꯤꯀꯥ ꯑꯣꯏꯅ ꯅꯥꯕ ꯍꯥꯏꯇꯥꯔꯦ ꯁꯌꯥꯔꯇꯤꯀꯥꯒ ꯍꯥꯏꯕꯗꯣ ꯈꯪꯕ꯭ꯔꯥ ꯅꯪ ꯇꯥꯒ꯭ꯔꯕ ꯀꯔꯤꯒꯨꯝꯕ ꯃꯇꯝꯗ
ꯇꯥꯗ꯭ꯔꯦ ꯁꯌꯥꯔꯇꯤꯕꯨ ꯀꯩꯅꫭ ꯑꯃꯇꯥ ꯇꯥꯗ꯭ꯔꯤ
ꯁꯌꯥꯔꯇꯤꯀꯥ ꯍꯥꯏꯕꯗꯤ ꯑꯩꯈꯣꯏꯒꯤ ꯑꯃꯨ ꯑꯃ ꯀꯥꯡꯄꯨꯁꯤ ꯑꯥ ꯀꯔꯤ ꯇꯧꯕ ꯍꯥꯏꯇꯥꯔꯦ ꯅꯥꯞꯁ ꯃꯔꯤꯒꯩꯁꯦ ꯑꯩꯈꯣꯏꯒꯤ
ꯎꯝ
ꯈꯣꯡ ꯈ꯭ꯋꯥꯡꯗꯒꯤꯅ ꯅꯪꯒꯟꯔ ꯗꯒꯤꯅ ꯉꯛꯂꯤꯗꯒꯤꯅ ꯑꯥ ꯈꯣꯡꯖꯦꯡꯐꯧꯁꯦ ꯁꯤꯒꯤ ꯅꯥꯞꯁ ꯃꯔꯤ ꯑꯃ ꯆꯠꯂꯦꯕꯀꯣ ꯏꯁꯄꯥꯏꯅꯜ ꯀꯣꯔꯠꯀ ꯊꯪꯅꯅ ꯆꯠꯄ ꯍꯥꯏꯇꯥꯔꯦ ꯁꯔꯨꯗꯒ ꯅꯞ ꯑꯩꯈꯣꯏꯒꯤ ꯃꯁꯜꯒꯨꯝꯕꯒ ꯃꯥꯅ ꯑꯥ ꯃꯁꯜꯒꯩꯁꯤꯅ ꯑꯩꯈꯣꯏꯒꯤ ꯎꯝ ꯕꯣꯟ ꯇꯧꯔ ꯊꯝꯕ ꯍꯥꯏꯇꯥꯔꯦ ꯕ‌ꫭꯟ ꯇꯧꯔꯥ ꯊꯝꯕꯁꯤꯗ ꯀꯩꯅꯣ ꯅꯨꯡꯁꯤꯠꯇ ꯅꯣꯏꯗꯤ ꯀꯅꯥ ꯂꯩꯒꯦ ꯂꯥꯎꯕꯝ ꯑꯃ ꯌꯥꯎꯏꯤꯅ
ꯂꯥꯎꯗ‌ꯦꯍ‌‌ꯦ
ꯑꯣ
ꯑꯣ ꯑꯁꯣꯝꯗ ꯃꯤ ꯋꯥꯔꯤ ꯁꯥꯟꯅꯕ ꯑꯣꯏꯔꯝꯃꯅꯤ ꯃꯈꯥ ꯇꯥꯔꯛꯑꯣ ꯃꯈꯥ ꯇꯥꯔꯛꯑꯣ ꯕ꯭ꯔꯥꯗꯔ
ꯑꯗꯨꯗꯒꯤ ꯑꯗꯨꯝꯕ ꯃꯔꯤꯗꯣ ꯈꯔ ꯁꯣꯟꯕ ꯍꯥꯏꯇꯥꯔꯦ ꯁꯣꯟꯕꯅ ꯃꯔꯝ ꯑꯣꯏꯔꯒ ꯑꯩꯈꯣꯏꯒꯤ ꯑꯔꯨꯝ ꯑꯔꯥꯛꯁꯦ ꯀꯥ ꯍꯦꯟꯅ ꯐꯣꯟꯐꯧ ꯊꯥꯡꯕ ꯌꯥꯗꯦꯕ ꯑꯩꯁꯦ ꯍꯧꯖꯤꯛ ꯎꯝ ꯏꯁꯤꯡꯕꯨꯛ ꯊꯥꯛꯄꯗ ꯃꯤꯅꯒ ꯆꯥ ꯆꯥꯛ ꯄꯨꯈꯝꯐꯧ ꯊꯥꯡꯗꯕ ꯌꯥꯗꯦꯕ ꯑꯩꯁꯦ ꯍꯧꯖꯤꯛ ꯐꯣꯟꯁꯦ ꯈꯨꯠ ꯈꯨꯠꯇ ꯄꯥꯏꯔꯒ ꯆꯠꯄ ꯌꯥꯗꯦꯕ ꯍꯥꯏꯗꯤ ꯑꯔꯨꯝꯕꯅꯤꯅꯀꯣ ꯋꯦꯠ ꯂꯩꯕ ꯄꯣꯠꯅꯤꯅ ꯑꯗꯨꯅ ꯑꯗꯨꯃꯥꯏꯅ ꯀꯩꯇꯧꯕ ꯍꯥꯏꯇꯥꯔꯦ ꯑꯥ ꯊꯕꯛꯁꯦ ꯁꯨꯗꯕꯤ ꯂꯩꯔꯦ
ꯑ ꯑꯃꯨꯛ
ꯎꯝ
ꯑꯗꯨ ꯑꯗꯨꯃꯥꯏꯅ ꯂꯩꯕꯗꯒꯤ ꯏꯃꯥꯒ ꯕꯕꯥꯒꯅ ꯑꯣꯏꯅ ꯍꯣꯠꯅꯔꯦ ꯀꯔꯤꯝ ꯊꯣꯏꯗꯣꯛꯄ ꯍꯌꯦꯡ ꯑꯩꯅ ꯀꯜꯂꯀꯥꯟꯗ ꯑꯃꯨꯛ ꯇꯧꯒꯦꯅ ꯈꯜꯂꯤꯌꯦ
ꯑꯗꯨ ꯕꯔꯗꯔ ꯌꯦꯡꯊꯣꯛꯇ꯭ꯔꯣ
ꯌꯦꯡꯉꯤ
ꯗꫭꯛꯇꯔ ꯀꯅꯥꯗ ꯌ‌ꯦꯡꯒ‌ꯦ
ꯑꯁ ꯑꯩꯁꯦ ꯑꯦꯝ ꯑꯥꯔ ꯑꯥꯏ ꯂꯧꯔꯨꯔꯦ ꯑꯗꯒꯤ ꯗꯣꯛꯇꯔ ꯈꯔ ꯑꯃꯁꯨ ꯇꯥꯟꯅꯔꯨꯔꯦ ꯑꯩꯁꯦ ꯍꯟꯗꯛ ꯒꯨꯂꯤ ꯆꯥꯕ ꯌꯥꯝ ꯍꯦꯟꯖꯤꯟꯈ꯭ꯔꯦꯕ ꯑꯩꯈꯣꯏꯒꯤ ꯑꯗꯨꯗ ꯀꯩꯔꯤ ꯇꯧꯈꯤꯕ ꯍꯥꯏꯇꯥꯔꯦ ꯈ꯭ꯋꯥꯡꯁꯦ ꯈꯔ ꯄꯦꯊꯣꯛꯑ ꯂꯩꯔꯝꯃꯦ ꯒꯨꯂꯤ ꯆꯥꯕ ꯍꯦꯟꯃꯟꯕꯒꯤ ꯑꯗꯨꯗꯨꯅ ꯁꯤꯗ ꯍꯧꯖꯤꯛ ꯌꯥꯝ ꯀꯟꯅ ꯂꯥꯏꯌꯦꯡꯉꯤ
ꯌꯥ ꯄꯤꯤꯁꯠꯅꯤ ꯔꯣꯀꯣꯗꯧꯔꯤ ꯂꯣ
ꯑꯣ ꯍꯣ ꯊꯦꯔꯥꯄꯤ ꯆꯠꯂꯤꯌꯦ
ꯎ ꯑꯣ ꯆꯠꯂꯣ ꯆꯠꯂꯣ ꯐꯅꯅꯕ ꯂꯥꯏꯌꯦꯡꯊꯎꯔꯣ ꯕ꯭ꯔꯥꯗꯔ ꯑꯗꯨꯗꯤꯀꯣ
ꯍꯣꯏ ꯍꯣꯏ
ꯑꯣꯅꯔꯤꯀꯥꯟꯗꯨꯗ ꯀꯟꯏ ꯍꯣꯠꯅꯍꯧꯔꯣ ꯕꯔꯗ
ꯑꯥ ꯑꯥ ꯑꯥꯢ
ꯊꯦꯔꯥꯄꯤ ꯀꯅꯥꯗ ꯆꯠꯂꯤꯒꯦ ꯍꯧꯖꯤꯛꯄꯣ
ꯑꯁ ꯑꯩꯈꯣꯏ ꯁꯌꯥ ꯑ ꯅꯛꯄꯗꯅꯤꯗ ꯃꯃꯤꯡꯗꯤ ꯄꯥꯜꯂꯔꯣꯏꯒꯦ
ꯑ
ꯑꯗꯨꯅꯦ ꯁꯥꯔ ꯍꯣꯏ ꯇꯨꯝꯅꯤꯡꯗ꯭ꯔꯤꯕꯣ ꯇꯨꯝꯕꯒꯤ ꯃꯇꯝꯗꯤ ꯌꯧꯔꯛꯑꯦ ꯄꯨꯡ ꯃꯥꯄꯜ ꯇꯔꯥ ꯇꯥꯗꯣꯔꯦ ꯅꯨꯃꯤꯗꯥꯡꯒꯤ ꯕꯣꯟꯡ ꯌꯦꯡꯕ꯭ꯔꯣ ꯁꯤꯁꯇꯔ ꯊꯦꯡꯅ ꯇꯨꯝꯕ꯭ꯔꯣ ꯉꯟꯅꯒ ꯇꯨꯝꯕ꯭ꯔꯣ
ꯂꯣꯟ ꯌꯦꯡꯗꯦꯗ ꯑꯩꯈꯣꯏꯗꯤ ꯑꯗꯨꯝ ꯊꯦꯡꯅ ꯊꯦꯡꯅ ꯇꯨꯝꯃꯤ ꯍꯩꯅꯩ ꯊꯦꯡꯅ ꯇꯨꯝꯕꯁꯦ